ꯑꯗꯨꯣ
ꯆꯞ ꯆꯥꯈꯔꯕꯣ
ꯍꯜꯂꯣ
ꯇꯥꯕ꯭ꯔꯣ
ꯇꯥꯔꯤ ꯆꯥꯛ ꯆꯥꯕꯨ
ꯆꯥꯛ ꯆꯥꯔꯦ ꯅꯪꯗꯤ ꯆꯥꯔꯕꯣ
ꯑꯩꯁꯨ ꯆꯥꯔꯦ ꯃꯤꯀꯩ ꯏꯟꯁꯥꯡ ꯆꯥꯏ ꯑꯩꯈꯣꯏꯒꯤꯗꯤ ꯁꯦꯕꯣꯠꯀ ꯊꯥꯡꯖꯤꯡꯒ
ꯑꯩꯈꯣꯏꯒꯤꯁꯨ ꯁꯦꯕꯣꯠꯀ ꯊꯥꯡꯖꯤꯡꯒ ꯊꯣꯡꯕ
ꯑꯣ ꯑꯩꯈꯣꯏꯒꯤꯅ ꯏꯔꯣꯟꯕ
ꯑꯩꯅꯅꯦ ꯉꯁꯤꯗꯣ ꯕꯥꯃꯣꯟꯒꯤ ꯈꯨꯇꯧꯗꯣ ꯇꯧꯒꯦ ꯇꯧꯕ ꯑꯗꯣ ꯅꯣꯡꯁꯦ ꯈꯔ ꯂꯩꯕ꯭ꯔꯥ ꯈꯪꯗꯦ ꯃꯍꯤ ꯂꯥꯡꯊꯣꯛꯈ꯭ꯔꯦ
ꯑꯣ ꯑꯗꯨꯗꯤ ꯍꯌꯦꯡ ꯅꯣꯡꯃ ꯃꯇꯧꯁꯦ ꯕꯣꯔꯤ ꯈꯔ ꯂꯩꯔꯣ
ꯎꯝ
ꯑꯗꯨꯒ ꯊꯥꯡꯖꯤꯡꯅ
ꯎꯝ
ꯃꯔꯣꯏ ꯅꯥꯀꯨꯞꯄꯤ ꯅꯄꯥꯛꯄꯤ ꯃꯌꯥꯝ ꯑꯃ ꯍꯥꯞꯄꯒ
ꯎꯝ ꯑꯗꯨꯗꯣ ꯌꯥꯝ ꯆꯥꯅꯤꯡꯕ ꯑꯩꯅ ꯑꯗꯨꯗꯨꯒꯤ ꯉꯁꯤꯗꯣ ꯁꯦꯕꯣꯠꯇꯣ ꯑꯃ ꯑꯅꯤ ꯂꯩꯕ ꯑꯗꯨꯏꯗꯨꯒꯅꯦ ꯇꯧꯒꯦ ꯇꯧꯕ ꯑꯗꯨꯒꯅꯦ ꯑꯦꯟꯁꯥꯡꯗꯣ ꯃꯍꯤꯗꯣ ꯂꯥꯡꯊꯣꯛꯈ꯭ꯔꯕ ꯐꯦꯜ ꯑꯣꯏꯔꯦ ꯑꯗꯨꯅ
ꯁꯦꯕꯣꯠꯇꯤ ꯃꯍꯤ ꯌꯥ ꯃꯍꯤ ꯍꯥꯞꯄꯣꯏꯗꯕꯅꯤ ꯃꯍꯗꯨꯈꯤꯇꯪꯗ ꯍꯥꯞꯀꯗꯕ
ꯎꯝ
ꯃꯍꯤ ꯃꯣꯏꯗꯤ ꯃꯍꯤ ꯂꯣꯏ ꯑꯣꯟꯊꯣꯛꯄꯅꯦꯕ
ꯑꯣꯝ ꯍꯝ ꯍꯣꯏ ꯑꯩꯈꯣꯏ ꯃꯥꯁꯨ ꯑꯩꯈꯣꯏꯕꯨꯣꯏꯗ ꯂꯦꯛꯈꯤꯕ ꯑꯗꯨꯗꯨꯅꯅꯦ ꯑꯩꯗ ꯏꯊꯟꯗ ꯈꯣꯠꯇꯣꯛ ꯈꯣꯠꯇꯣꯛ ꯇꯧꯈ꯭ꯔꯕ ꯑꯗꯨꯒ ꯃꯍꯤꯗꯣ ꯍꯥꯞꯈ꯭ꯔꯦ ꯑꯗꯨꯏꯗꯨꯅ ꯐꯣꯝꯗꯣ ꯇꯥꯈꯤꯗ꯭ꯔꯦ ꯉꯁꯤꯗꯤ
ꯎꯝ ꯅꯣꯏ ꯕꯕꯣꯛꯇꯣ ꯀꯃꯥꯏꯅ ꯇꯧꯋꯦ ꯍꯥꯏꯕꯅꯣ
ꯃꯥ ꯇꯣ ꯑꯗꯨꯝ ꯈꯔꯗꯤ ꯅꯥꯏ ꯍꯥꯏꯌꯦ ꯃꯈꯨꯠꯇꯣ ꯑꯗꯨ ꯑꯣꯏꯔꯒꯁꯨ ꯇꯦꯛꯄ ꯈꯣꯠꯄꯗꯤ ꯇꯧꯔꯝꯗ꯭ꯔꯦ ꯍꯥꯏ ꯉꯔꯥꯡꯗꯣꯣꯡ ꯈꯤꯇꯪ ꯆꯨꯏꯗꯅ ꯑꯗꯨꯏꯗꯨꯗ ꯃꯥꯗꯣ ꯁꯤꯡꯗꯣ ꯌꯥꯁꯤꯟꯕ ꯊꯣꯛꯏ ꯍꯥꯏꯕ ꯑꯗꯨꯗꯒꯤ ꯃꯈꯨꯠ ꯇꯣ ꯈꯔ ꯍꯥꯏꯗꯤ ꯃꯥꯗꯤ ꯍꯥꯟꯅꯁꯨ ꯇꯦꯛꯎꯔꯦꯗꯅ ꯈꯔ ꯭ꯔꯕꯖꯥꯠꯅꯦ ꯑꯗꯨꯒꯤ ꯆꯩꯅꯥꯈꯣꯟꯒꯨꯝꯕꯁꯨ ꯍꯥꯏꯗꯤ ꯑꯍꯤꯡꯗꯨꯗ ꯑꯦꯟ ꯅꯥꯏ ꯍꯥꯏꯔꯒ ꯐꯠ ꯉꯟꯅ ꯌꯦꯡꯍꯧꯔꯗꯤ ꯐꯕ ꯃꯥꯗꯣ ꯑꯍꯤꯡꯗꯨꯁꯨ ꯃꯤꯉꯣꯟꯗ ꯀꯅꯥꯝꯇ ꯅꯥꯏ ꯈꯣꯠꯂꯦ ꯑꯗꯣ ꯍꯥꯏꯗꯕꯤꯗ ꯇꯧꯔꯖꯥꯠꯅꯦ ꯑꯗꯨꯏꯗꯨꯅ ꯈꯔ ꯆꯩꯅꯥꯈꯣꯟꯗꯣ ꯑꯗꯨꯃꯥꯏꯅ ꯑꯣꯏ ꯍꯥꯏꯌꯦ ꯑꯗꯣ ꯉ ꯁꯤꯗꯣ ꯍꯥꯏꯗꯤ ꯑꯩꯈꯣꯏꯒꯤ ꯑ ꯑꯆꯧꯕꯤꯗꯣ ꯃꯥꯁꯨ ꯍꯥꯏꯗꯤ ꯑꯩꯈꯣꯏꯕꯥꯆꯧꯗꯣ ꯅꯥꯕꯅꯤꯅ ꯂꯥꯛꯄꯗꯣ ꯌꯥꯔꯔꯣꯏ ꯅ ꯑꯗꯨꯗꯨꯅ ꯉꯁꯤꯗꯤ ꯍꯥꯏꯗꯤ ꯂꯦꯛꯄꯤꯔꯒꯦ ꯑꯗꯨꯃꯥꯏꯅ ꯗꯀꯤ
ꯑꯗꯨꯅꯤ ꯑꯍꯜ ꯑꯣꯏꯔꯀꯥꯟꯗꯅꯦ ꯇꯨꯕꯁꯤ ꯌꯥꯝ ꯁꯥꯊꯤꯕꯅꯦꯕ
ꯃꯥꯅꯦ
ꯃꯣꯏꯒꯤ ꯃꯁꯥꯗꯣ ꯂꯣꯏ ꯍꯥꯏꯗꯤ ꯤꯡ ꯁꯔꯨ ꯀꯩꯀꯩꯁꯤꯦ ꯃꯣꯏꯁꯤ ꯁꯣꯟꯊꯔꯛꯑꯕꯅꯤꯅꯕ
ꯎꯝ
ꯑꯗꯒꯤ ꯎꯁꯥꯒꯤ ꯄꯥꯡꯒꯜꯁꯤꯁꯨ ꯌꯥꯎꯗꯦꯗꯅ ꯀꯩꯅꯣ ꯇꯨꯒꯦ ꯇꯧꯕꯗ ꯉꯥꯛꯄ ꯉꯝꯗꯦꯗꯅ ꯍꯥꯏꯗꯤ ꯄꯥꯡꯒꯟꯗꯣ ꯌꯥꯝ ꯍꯜꯂꯕꯅꯤꯅ
ꯎꯝ
ꯑꯗꯨꯅ ꯌꯥꯔꯤꯈꯩꯗꯤ ꯎꯝ ꯅꯣꯡꯖꯤꯡ ꯇꯥꯕꯗꯅꯦ ꯃꯥꯗꯤ ꯈꯨꯠꯆ ꯆꯠꯂꯨꯅꯨ ꯍꯥꯏꯌꯣ ꯍꯌꯦꯡꯒꯤ
ꯎꯝ ꯑꯗꯣ ꯍꯥꯏꯕꯅꯦ ꯑꯗꯣ ꯑꯍꯟꯅꯤꯅ ꯁꯨꯝ ꯒ꯭ꯌꯥꯟ ꯇꯥꯖꯗꯦ ꯐꯠꯇꯕꯗꯣ ꯑꯗꯨꯨꯝ ꯍꯥꯏꯔꯤꯅꯦ ꯅꯣꯡ ꯇꯥꯕ ꯀꯥꯟꯗ ꯏꯁꯤꯡ ꯌꯥꯒꯅꯨ ꯆꯥꯊꯣꯛꯀꯅꯨ ꯈꯣꯠꯀꯅꯨ ꯍꯥꯏꯔꯤꯅꯦ ꯍꯥꯏꯗꯤ ꯃꯥꯗꯤ ꯃꯊꯟꯇꯁꯨ ꯂꯩꯗꯅ ꯑꯗꯨꯅ ꯏꯁꯤꯡ ꯂꯩꯇ꯭ꯔꯒ ꯑꯗꯨꯝ ꯂꯩꯁꯤ ꯅꯣꯡ ꯇꯥꯀꯥꯟꯗ ꯏꯁꯤꯡ ꯌꯥꯗꯣꯏ ꯈꯣꯠꯇꯣꯏ ꯀꯣꯏꯗꯧ ꯇꯧꯒꯅꯨ ꯈꯣꯠꯀꯅꯨ ꯅꯪꯗꯤ ꯍꯥꯟꯅꯁꯨ ꯍꯥꯏꯗꯤ ꯈꯨꯠꯈꯣꯡ ꯇꯦꯛꯎꯨꯔꯕꯅꯤꯅ ꯍꯦꯟꯅꯁꯨ ꯍꯥꯏꯗꯤ ꯐꯤꯕꯝꯗꯣ ꯀꯩꯅꯣ ꯇꯧꯕꯅꯤꯅ ꯍꯥꯏꯕꯅꯦ ꯑꯗꯨ ꯑꯍꯟꯅꯤꯅ ꯌꯥꯗꯕꯒꯤ ꯑꯗꯨꯝ ꯍꯥꯏꯅꯕꯁꯨ ꯋꯥꯔꯦ ꯑꯗꯨꯒ ꯍ ꯌꯦꯡꯁꯤꯜꯂꯤꯕ ꯈꯩꯅꯁꯨ ꯍꯥꯏꯗꯤ ꯑꯦ ꯇꯨꯝꯕ ꯈꯛꯇ ꯂꯥꯛꯄ ꯑꯣꯏꯅ ꯇꯧꯕꯒꯤ ꯇꯥꯏꯞ ꯇꯧꯕꯗꯣ ꯍꯥꯏꯗꯤ ꯐꯖꯅ ꯍꯥꯏꯗꯤ ꯑꯗꯨ ꯑꯣꯖꯥꯗꯣ ꯑꯦ ꯆꯥꯛ ꯆꯥꯔꯕ ꯍꯤꯗꯥꯛ ꯆꯥꯔꯕ ꯑꯗꯨ ꯑꯣꯖꯥꯗꯣ ꯇꯧꯗ꯭ꯔꯕꯅꯤꯅ ꯑꯩꯅꯎ ꯄꯥꯟ ꯁꯥꯎꯔꯤꯕ ꯑꯍꯟ ꯍꯥꯏꯁꯤꯗꯤ ꯑꯍꯟꯅꯤ ꯑꯍꯟꯅꯕꯨ ꯒ꯭ꯌꯥꯟ ꯇꯥꯔꯗꯤ ꯍꯥꯏꯅ ꯗ ꯌꯥꯔꯗꯤ ꯂꯣꯏ ꯐꯔꯣꯏꯗ꯭ꯔꯣ ꯑꯗꯨꯅ ꯅ ꯍꯥꯟꯅ ꯒ꯭ꯌꯥꯟ ꯇꯥꯗꯣꯏꯅꯦ ꯈꯣꯠꯇꯧꯅꯤ ꯇꯧꯔꯒ ꯃꯥꯅ ꯉꯁꯥꯏꯗ ꯉꯥꯡꯉꯤ
ꯎꯝ
ꯎꯝ
ꯍꯣꯏꯅꯦ ꯃꯣꯏꯗꯣ ꯉꯁꯥꯏꯗꯣ ꯃꯣꯏꯒꯤ ꯃꯧ ꯃꯈꯩꯗꯣ
ꯎꯝ
ꯃꯨꯡ ꯅꯍꯥꯃꯨꯡ ꯃꯆꯥ ꯃꯆꯥꯕꯩꯗꯣ
ꯎꯝ
ꯃꯣꯏꯅ ꯋꯥꯔꯤꯗꯨ ꯁꯨꯝ ꯁꯥꯟꯅꯕꯗꯨꯗ ꯃꯣꯏꯁꯨ ꯌꯥꯝ ꯍꯥꯏꯩꯗꯤ ꯀꯩ ꯍꯥꯏꯅꯤ ꯎꯝ ꯏꯟꯇꯔꯦꯁ ꯏꯊꯧ ꯇꯧꯗꯕ
ꯎꯝ ꯎ
ꯑꯣ
ꯑꯗꯨ ꯐꯅꯤ ꯑꯗꯨꯅ ꯑꯩꯈꯣꯏ ꯀꯀꯥ ꯑꯃ ꯑꯗ ꯂꯩꯕꯗꯣ ꯑꯗꯨꯅꯅꯦ
ꯎꯝ
ꯍꯥꯏꯗꯤ ꯃꯣꯏꯅ ꯇꯧꯔꯤꯕ ꯃꯑꯣꯡꯗꯣ ꯈꯪꯕꯅꯤꯅꯅꯦ ꯍꯥꯏꯗꯤ ꯑꯩꯣꯏ ꯄꯨꯣꯁꯦ ꯈꯤꯇꯪ ꯍꯥꯏꯗꯤ ꯂꯥꯏꯍꯧ ꯁꯥꯏ ꯍꯥꯏꯔꯒꯁꯨ ꯃꯥꯁꯦ ꯍꯥꯏꯅꯤꯡꯕ ꯄꯣꯛꯇ꯭ꯔꯦꯕ ꯃꯣꯏꯗ ꯑꯦ ꯏꯁꯥ ꯅꯨꯡꯉꯥꯏꯇꯦ ꯂꯥꯏꯍꯧ ꯆꯥꯏ ꯒꯨꯂꯤ ꯑꯃ ꯆꯥꯒꯦ ꯍꯥꯏꯕꯁꯦ ꯃꯥ ꯀꯅ ꯇ ꯒꯨꯂꯤꯗꯤꯤ ꯁꯤꯅꯤ ꯁꯤꯅꯤ ꯍꯥꯏꯍꯥꯛ ꯂꯣꯏꯅꯗꯤ ꯊꯝꯃꯦꯕ ꯑꯗꯨ ꯑꯣꯏꯔꯒꯁꯨ ꯑꯍꯟꯅꯤꯅ ꯅꯔꯛ
ꯎꯝ
ꯍꯥꯟꯗꯗꯤ ꯂꯣꯏ ꯃꯄꯥꯡꯒꯜꯗ ꯁꯣꯜꯂꯤꯗꯅ ꯑꯗꯨꯗꯨꯅ ꯂꯥꯛ ꯏꯁꯔꯁꯨ ꯃꯥꯁꯦ ꯍꯤꯞꯆꯟꯗꯧꯒꯤ ꯇꯧꯋꯦꯕ ꯂꯥꯏꯍꯧꯗꯨꯅ ꯅꯝꯃꯒ ꯍꯥꯏꯗꯤ ꯑꯗꯨꯃꯥꯏꯅ ꯑꯃ ꯄꯤꯖꯅꯉꯥꯏ ꯀꯩꯗꯧꯉꯥꯏꯗꯨ ꯂꯩꯇꯕꯒꯤ ꯑꯗꯨꯏꯁꯤꯅ ꯑꯩꯈꯣꯏ ꯀꯀꯥ ꯑꯃ ꯑꯥꯗ ꯂꯩꯕꯁꯤꯅ ꯃꯁꯥ ꯃꯊꯟꯇ ꯑꯥꯗ ꯇꯦꯟꯁꯟꯁꯦ ꯄꯪꯀꯥꯗ ꯀꯥꯔꯒ ꯃꯥꯁꯤꯅ ꯑꯃꯨꯛ ꯃꯊꯥꯁꯦ ꯁꯥꯖꯗꯣꯏꯅꯦꯕ ꯑꯀꯣꯏꯕꯅ ꯍꯥꯏꯗꯤ ꯃꯃꯤꯡ ꯈꯛꯀꯤ ꯑꯗꯨꯃꯥꯏꯅ ꯇꯧꯗꯕ ꯃꯍꯨꯠꯄꯨꯗꯤ ꯅꯥꯈꯩ ꯁꯦꯡꯅ ꯃꯥꯕꯨꯜ ꯌꯦꯡꯕꯤꯅꯕ ꯌꯦꯡꯁꯤꯟꯕꯤꯅꯕ ꯃꯤ ꯑꯃ ꯊꯝꯕꯅ ꯍꯦꯟꯅ ꯐꯩ ꯍꯥꯏꯕ ꯑꯩꯈꯣꯏ ꯀꯔꯀꯥꯟꯗꯨꯗ ꯃꯥꯁꯤꯅ ꯍꯥꯏꯗꯤ ꯈꯔ ꯍꯥꯏꯗꯤ ꯇꯁꯦꯡꯅ ꯍꯥꯏꯕꯗ ꯃꯆꯤꯟ ꯃꯅꯥꯎ ꯏꯃꯨꯡ ꯃꯅꯨꯡ ꯂꯩꯕꯅꯤꯅ ꯃꯣꯏ ꯃꯃꯥꯡꯗ ꯑꯗꯨꯃꯥꯏꯅ ꯇꯧꯕꯗꯨꯁꯨ ꯐꯖꯗꯦ ꯈꯟ ꯄꯕꯤꯔꯥ ꯈꯪꯗꯦ ꯃꯥꯁꯤꯅ ꯈꯔ ꯇꯥꯗꯦ ꯍꯥꯏꯌꯦꯕ ꯑꯩꯈꯣꯏꯕꯥꯅꯗꯤ ꯍꯥꯏꯗꯤ ꯇꯧꯔꯤꯕ ꯀꯟꯗꯤꯁꯟꯗꯨ ꯂꯣꯏꯅ ꯎꯕꯅꯤꯅ
ꯎꯝ
ꯍꯥꯏꯖꯕꯒꯤ ꯋꯥꯅꯤ ꯑꯩꯈꯣꯏ ꯃꯥꯅꯁꯨ ꯅꯨꯡꯇꯤꯖꯥꯏꯒꯤ ꯆꯠꯂꯒ ꯌꯦꯡꯁꯝꯕꯁꯨ ꯀꯩꯁꯨ ꯉꯝꯃꯣꯏꯗꯅ
ꯎꯝ
ꯑꯗꯨꯃꯥꯏꯅ ꯍꯥꯏꯌꯦ ꯑꯗꯣ ꯈꯪꯗꯦ ꯉꯔꯥꯡ ꯅ ꯍꯟꯗꯠ ꯆꯠꯀ ꯉꯁꯤ ꯑꯃꯨꯛ ꯃꯈꯨꯠꯇꯨ ꯅꯥꯏ ꯇꯦꯛꯇꯨ ꯇꯧꯔꯝꯃꯤ ꯃꯈꯨꯠꯇꯨ ꯅꯥꯏ ꯑꯍꯤꯡ ꯆꯨꯞꯄ ꯑꯃꯅ ꯍꯥꯏꯔꯒ ꯂꯩ ꯇꯧꯕꯗꯣ ꯃꯥꯗꯣ ꯁꯥꯎꯔꯝꯃꯅꯤ ꯇꯦꯟꯁꯟꯗꯣ ꯋꯥꯡꯉꯒꯅꯤ ꯈꯪꯉꯤ
ꯍꯣꯏꯅꯦ ꯑꯥꯗꯁꯨ ꯑꯉꯥꯡ ꯑꯃꯁꯨ ꯂꯩꯃꯤꯟꯅꯕꯅꯤꯗꯣ ꯅꯠꯇ꯭ꯔꯥ
ꯍ ꯎꯝ ꯑꯗꯨꯅꯦ
ꯎꯝ
ꯇꯧꯔꯤꯁꯤ ꯒ꯭ꯌꯥꯟ ꯇꯥꯒꯦ
ꯎꯝ ꯅꯣꯏ ꯍꯧꯖꯤꯛꯗ ꯀꯩꯅꯣ ꯇꯧꯕ꯭ꯔꯥ ꯅꯣꯏ ꯕꯕꯥꯗꯤꯩ ꯂꯩꯔꯕꯣ ꯍꯠꯂꯛꯑꯕꯣ
ꯎꯝ ꯑꯩꯈꯣꯏ ꯕꯥ ꯂꯩꯌꯦ ꯑꯩꯈꯣꯏ ꯅꯤꯅꯦꯁ ꯂꯩꯌꯦ ꯃꯥ ꯇꯤꯚꯤ ꯌꯦꯡꯕ꯭ꯔꯥ ꯎꯏ ꯄꯨꯔꯥ ꯃꯃꯤꯠ ꯄꯥꯡꯉꯤꯔꯥ ꯒ꯭ꯌꯥꯟ ꯇꯥꯗꯅ ꯂꯩ ꯑꯁꯤꯗꯃꯛ
ꯎ ꯎ ꯎ
ꯎ ꯎ
ꯃꯥꯗꯤꯅꯦ ꯍꯦꯛ ꯇꯤꯚꯤ ꯃꯃꯥꯡꯅ ꯐꯝꯒꯤꯕꯗꯨꯅꯦꯕ ꯃꯤꯁ ꯁꯦ ꯄꯥꯡꯉꯤꯔ ꯎꯏꯁꯜꯂꯤꯔ ꯒ꯭ꯌꯥꯟ ꯇꯥꯗꯕꯅꯦꯕ ꯃꯥꯁꯦ
ꯑꯣ ꯑꯣ
ꯑꯗꯨꯝ ꯇꯤꯚꯤꯅ ꯁꯨꯝ ꯆꯥꯕ ꯃꯤꯗꯣ ꯅꯥꯎꯁꯨꯝ ꯑꯣꯏꯕꯗꯣ ꯑꯗꯨꯃꯥꯏꯅ ꯇꯧꯖꯕꯅꯦꯕ ꯃꯥꯁꯦ
ꯑꯝ
ꯎꯝ
ꯉꯁꯤꯗꯤ ꯇꯤꯚꯤꯗꯨ ꯕꯣꯜ ꯂꯥꯛꯑꯝꯃꯔꯣꯏꯅꯦ
ꯍꯣꯏ ꯕꯣꯜ ꯂꯥꯛꯇꯗꯅ ꯇꯤꯚꯤꯁꯦ ꯌꯦꯡꯕꯤꯅꯕ ꯃꯤ ꯂꯩꯇꯗꯅ ꯐꯤꯂꯝ ꯑꯃ ꯊꯥꯔꯤ ꯊꯝ ꯅꯣꯏꯇꯤ ꯅꯣꯏꯀꯤ ꯅꯅꯥꯎꯄꯤꯁꯤꯡ ꯅꯅꯥꯎꯄꯥꯁꯤꯡꯗꯤ ꯇꯨꯝꯈ꯭ꯔꯕ ꯃꯈꯣꯟ ꯑꯝꯇ ꯇꯥꯗꯦꯅ ꯉꯁꯤꯗꯤ
ꯑꯣ ꯃꯣꯏꯔꯣ
ꯎꯝ
ꯇꯨꯝꯕꯁꯨ ꯌꯥꯎꯅꯔꯦ ꯑꯗ ꯀꯤ ꯐꯣꯟ ꯀꯩꯀꯩ ꯌꯦꯡꯉꯒ ꯁꯨꯝ ꯀꯩꯅꯣ ꯇꯧꯔ ꯑꯥ ꯂꯤꯂꯥ ꯇꯥꯔꯒ ꯀꯩꯗꯧꯔꯒ ꯂꯩꯕꯁꯨ ꯌꯥꯎꯅꯔꯤ
ꯎꯝ
ꯅꯣꯡ ꯇꯥꯗ꯭ꯔꯣ ꯅꯣꯏ ꯑꯗ‌ꯣꯝꯗꯗꯤ
ꯑꯩꯈꯣꯏ ꯁꯤꯗꯗꯤ ꯇꯥꯗꯦ ꯉꯔꯥꯡꯗꯤ ꯌꯥꯝ ꯇꯥꯏ ꯉꯔꯥꯡꯗꯤ ꯉꯍꯥꯛ ꯔꯥꯡ ꯌꯥꯝ ꯀꯟꯅ ꯇꯥꯏ ꯉꯁꯤꯒꯗꯤ ꯇꯥꯈꯤꯗ꯭ꯔꯦ
ꯍꯣꯏ ꯉꯔꯥꯡꯁꯦ ꯑꯌꯥꯝꯕ ꯃꯐꯝ ꯑꯌꯥꯝꯕꯗ ꯂꯣꯏꯅ ꯇꯥꯕ ꯃꯥꯜꯂꯦ ꯑꯩꯈꯣꯏꯔꯣꯝꯁꯨ ꯅꯣꯡ ꯌꯥꯝ ꯀꯟꯅ ꯇꯥꯏꯌꯦ ꯅꯨꯃꯤꯗꯥꯡ ꯑꯣꯏꯁꯜꯂꯛꯄ ꯑꯗꯨꯋꯥꯏꯗ
ꯑꯝ ꯑꯗꯨꯃꯥꯏꯅ ꯈꯔ ꯇꯣꯏꯅ ꯇꯥꯔꯗꯤ ꯅꯨꯡꯉꯥꯏ
ꯎꯝ ꯍꯣꯏ ꯂꯧꯁꯤꯡꯁꯨ ꯐꯕ ꯑꯗꯨ ꯒꯤ ꯏꯁꯤꯡ ꯃꯥꯏꯁꯤꯡꯁꯨ ꯁꯤꯖꯤꯟꯅꯕ ꯅꯨꯡꯉꯥꯏꯕ ꯅꯠꯇ꯭ꯔꯥꯗꯤ ꯍꯥꯏꯗꯤ ꯇꯣꯇꯤꯅꯒ ꯏꯁꯤꯡꯗꯣ ꯌꯥꯝ ꯄꯦꯟꯅ ꯁꯤꯖꯤꯟꯅꯕ ꯍꯥꯏꯗꯣ ꯍꯧꯖꯤꯛ ꯀꯥꯟꯗꯤ ꯀꯩꯁꯨ ꯉꯝꯗ꯭ꯔꯦ
ꯉꯝꯗ꯭ꯔꯦ ꯑꯩꯈꯣꯏꯒꯤꯗꯤ ꯀꯩꯅꯣ ꯇꯧꯗ‌ꯦꯗ ꯑꯩꯈꯣꯏꯗꯤ ꯏꯁꯤꯡ ꯑꯃꯨꯛ ꯂꯩꯔꯤꯅꯤ
ꯎꯝ ꯍꯣꯏ ꯑꯗꯨꯅꯤ ꯎꯝ ꯄꯩꯁꯥꯁꯦ ꯗꯕꯜꯗ ꯇꯤꯡꯍꯜꯂꯦ ꯑꯗꯨꯝ ꯇꯣꯇꯤꯒꯤꯁꯨ ꯄꯩꯁꯥ ꯊꯤꯔꯤꯅꯤ ꯌꯥꯝ ꯂꯥꯛꯀꯦꯔꯥ ꯂꯥꯛꯑꯣꯏꯔ ꯊꯤꯐꯝ ꯊꯣꯛꯄꯗꯤ ꯅꯠꯇ꯭ꯔꯥ
ꯑꯣ
ꯑꯣꯝ ꯑꯗꯣ ꯀꯥꯡꯁꯨ ꯀꯨꯏꯗ꯭ꯔꯦ ꯅꯣꯡꯃ ꯑꯩꯈꯣꯏ ꯃꯈꯩ ꯄꯨꯜꯂꯒ ꯈꯦꯆꯤꯒ ꯇꯧꯁꯦ ꯑꯩ ꯌꯥꯝ ꯆꯥꯅꯤꯡꯉꯦ ꯑꯩ ꯥꯆꯥꯗꯕ ꯌꯥꯝ ꯀꯨꯏꯔ‌ꯦ ꯄꯀꯧꯔꯥꯒꯗꯣ ꯌꯥꯝ ꯆꯥꯅꯤꯡꯉꯦ
ꯎꯝ ꯀꯥꯡꯁꯤ ꯇꯥꯡ ꯀꯌꯥꯗꯅꯣ
ꯀꯥꯡꯁꯦ ꯇꯥꯡ ꯇꯔꯥꯇꯔꯨꯛꯇꯅꯤ
ꯇꯔꯥꯇꯔꯨꯛꯇ
ꯎꯝ
ꯑꯣ ꯑꯗꯨꯕꯨ ꯍꯧꯖꯤꯛꯇꯤ ꯀꯩꯅꯣ ꯈꯦꯆꯤ ꯆꯥꯕꯗꯤ ꯌꯥꯔꯦ ꯏꯁꯅꯥꯟ ꯖꯇ꯭ꯔꯥ ꯌꯧꯈ꯭ꯔꯃꯤꯅ
ꯎꯝ ꯑꯗꯣ ꯊꯥꯏꯅꯗꯤ ꯅꯣꯏꯔꯣꯝꯗ ꯑꯗꯨꯝ ꯀꯥꯡꯗꯣ ꯅꯔꯁꯤꯡꯍꯥꯒꯤ ꯑꯗꯨꯝ ꯆꯤꯡꯕ ꯂꯥꯛꯏꯗꯅ ꯑꯗꯣ ꯍꯟꯗꯛꯇꯤ ꯂꯥꯛꯀꯗ꯭ꯔꯣ
ꯂꯥꯛꯀꯅꯤ
ꯂꯝꯕꯤꯁꯨ ꯐꯔꯝꯃꯤꯅ
ꯍꯣꯏ ꯅꯨꯡꯉꯥꯏꯔꯅꯤ ꯍꯟꯗꯛꯇꯤ ꯑꯗꯨꯗꯤ ꯎꯝ ꯑꯁꯤ ꯀꯉꯁꯤ
ꯀꯥꯡꯗ ꯀꯣꯏꯔꯛꯑꯣ
ꯍꯣꯏ ꯀꯣꯏꯔꯛꯀꯦ ꯑꯩꯗꯣ ꯍꯟꯗꯛꯇꯣ ꯍꯪꯅꯕꯅꯦꯕ ꯀꯥꯡꯗꯣ ꯅꯪꯕ ꯌꯥꯏꯑꯕ ꯍꯥꯏꯕꯗꯤ ꯑꯩꯈꯣꯏꯒꯤ ꯥꯁ ꯀꯩꯅꯣ ꯇꯧꯕꯁꯦ ꯈꯔ ꯤ ꯗꯦꯠꯁꯦ ꯑꯩꯠꯇꯤꯟ ꯅꯥꯏꯟꯇꯤ ꯁꯤ ꯋꯥꯏꯗ ꯇꯧꯅ‌ꯦ ꯇꯧꯔꯝꯕꯁꯦ ꯑꯥꯗꯗꯤ ꯌꯥꯝ ꯁꯥꯏꯗꯅ ꯑꯗꯨꯏꯗꯨꯗ ꯈꯤꯇꯪ ꯄꯣꯁꯄꯣꯟꯗꯨ ꯇꯧꯋꯦꯕꯀꯣ ꯑꯗꯨꯏꯗꯨꯅ ꯑꯩꯁꯦ ꯈꯤꯇꯪꯒ ꯆꯣꯟꯊꯔꯒ ꯂꯩꯗꯧ ꯃꯥꯜꯂꯦꯕ ꯀꯩꯒꯨꯝꯕ ꯑꯩꯗꯣ ꯅꯪꯉꯒꯗꯤ ꯂꯥꯛꯀꯦ ꯅꯣꯏꯔꯣꯝꯗ ꯀꯣꯏꯕꯁꯨ ꯆꯠꯂꯨꯁꯤ ꯀꯥꯡꯗ
ꯎꯝ
ꯌꯥꯏꯗꯅ ꯄꯨꯟꯗꯕꯁꯨ ꯀꯨꯏꯔꯦ
ꯑꯥꯡꯗ ꯊꯝꯕꯥꯜ ꯊꯝꯃꯥꯟ ꯁꯥꯠꯐꯝ ꯊꯝꯃꯥꯟ ꯌꯦꯡꯕ ꯌꯥꯏ
ꯎꯝ
ꯕꯚꯦꯂꯣ ꯐꯥꯔꯝ ꯆꯠꯄ ꯌꯥꯏ
ꯎꯝ ꯐꯦꯂꯣ ꯐꯥꯝꯗꯨ ꯃꯤ ꯌꯥꯝ ꯆꯠꯅꯕ ꯃꯥꯜꯂꯦ ꯑꯗꯨꯏꯗꯣ
ꯑꯥ ꯆꯠꯅꯩ ꯈꯦꯆꯒꯁꯤ ꯌꯥꯝ ꯍꯥꯎꯕꯈꯤ ꯀꯁꯤꯒꯥꯁ ꯌꯣꯔ ꯂꯩ
ꯑꯣ ꯃꯤ ꯍꯦꯛꯇ ꯍꯥꯏꯌꯦꯕ ꯕꯐꯦꯂꯣꯡ ꯐꯥꯝ ꯆꯠꯂꯨꯏ ꯆꯠꯂꯨꯏꯗꯅ ꯍ ꯇꯥꯕꯨꯗꯤ ꯀꯨꯏꯔꯕ ꯑꯗꯨꯒ ꯑꯗꯨꯝ ꯆꯠꯇꯕꯗꯣ
ꯑꯥ ꯅꯨꯡꯉꯥꯏ ꯅꯣꯡ ꯐꯥꯗꯣꯛ ꯁꯨꯡ ꯀꯣꯏꯊꯣꯛꯄꯁꯤꯁꯨ
ꯍꯣꯏ ꯃꯥꯏꯟꯗꯣ ꯐ꯭ꯔꯦꯁ ꯑꯣꯏꯗꯅ ꯀꯣꯏꯊꯣꯛꯄꯗꯣ ꯑꯁꯪ ꯑꯃꯥꯟꯒ ꯌꯦꯡꯉꯒ
ꯑꯣ
ꯎꯝ
ꯅꯣꯏ ꯍꯩ